ꯇꯔꯕꯥ ꯇꯥꯔꯦ ꯑꯩꯁꯨ ꯇꯥꯔꯦ
ꯇꯔꯦ
ꯍ
ꯑꯗꯣ ꯑꯩ ꯃꯤ ꯇꯧꯅꯤꯡꯉꯥꯏ ꯂꯩꯇ꯭ꯔꯦ
ꯑꯣ ꯅ ꯄꯤꯔꯛꯀꯦ ꯄꯤꯔꯛꯀꯦ
ꯑꯦ ꯀꯩꯅꯣꯒꯤ ꯅꯉꯣꯟꯗ ꯄꯥꯏꯔꯛꯑꯣꯗꯣ ꯇꯧꯔꯛꯀꯦ ꯗꯤꯗꯣ
ꯀꯔꯝꯕ
ꯒꯤ ꯗꯤꯒꯤ ꯃ ꯂꯩꯏꯌꯦ ꯃꯥꯥꯏꯒꯤꯗꯣ ꯈꯪꯗꯦ ꯌꯥꯕ꯭ꯔꯥ ꯌꯥꯗꯕꯗꯤ ꯈꯪꯗꯦ ꯑꯩ ꯍꯥꯏꯗꯤ ꯇ꯭ꯔꯥꯏꯕ ꯑꯣꯏꯗꯛꯇꯦ ꯃꯥꯏꯗꯤ ꯃꯤꯅ ꯇꯧꯔꯛꯄꯗꯤ ꯌꯥꯝ ꯇꯧꯗꯕꯅꯤꯅ ꯌꯥꯝꯔ ꯇꯧ ꯃꯥꯜꯂꯦꯅ ꯈꯟꯕꯗ
ꯎꯝ ꯅꯪꯅ ꯍꯥꯏꯕꯩ ꯇꯧꯁꯜꯂꯒ ꯌꯦꯡꯉꯨꯗ ꯅ ꯍꯥꯟꯅ
ꯑꯁ ꯑꯃꯨꯛ ꯋꯥꯔꯤꯗꯨꯣ ꯁꯥꯟꯅꯗꯔꯤ ꯃꯥꯡꯉꯤꯗꯅ ꯄꯥꯎꯉꯨꯤꯗꯅ
ꯑꯦ ꯃꯥ ꯁꯥꯟꯅꯔꯁꯨ ꯆꯞ ꯃꯥꯟꯅꯗ꯭ꯔꯣꯍꯦ
ꯑꯁ ꯑꯗꯣ ꯑꯩꯗꯤ ꯅꯪꯒ ꯁꯥꯟꯅꯕꯅꯦ ꯋꯥꯔꯤꯁꯦ
ꯌꯥꯕꯨꯗꯤ ꯑꯩ ꯑꯗꯨꯝ ꯄꯥꯏꯕꯤꯔꯛꯀꯦꯅꯦ
ꯍꯥꯏꯗꯤ ꯅꯪꯒ ꯁꯥꯟꯅꯕꯅ ꯋꯥꯔꯤꯁꯦ ꯀꯩ ꯍꯥꯏꯅꯤ ꯑꯗꯨꯝ ꯊꯣꯛꯑꯦ ꯍꯥꯏꯕ
ꯎꯝ ꯅꯨꯡꯉꯥꯏꯕꯗꯣ
ꯂꯩ ꯑꯗꯨꯝ ꯃꯩꯁꯦ ꯂꯩꯇ꯭ꯔꯁꯨ ꯀꯥꯏꯗꯅ ꯑꯗꯨꯝ ꯊꯣꯛꯂꯛꯑꯦ ꯈꯪꯗꯦ ꯃꯩꯁꯦ ꯂꯩꯕ ꯅꯠꯇꯦꯕ ꯍꯥꯏꯗꯤ ꯏꯃꯥꯏꯅ ꯀꯥꯏꯁꯨ ꯁꯤ ꯁꯥꯟꯅꯔꯁꯤꯦ ꯑꯩ ꯁꯥꯟꯅꯕꯅꯤ ꯅꯠꯇꯦꯗꯅ
ꯎꯝ
ꯑꯗꯨꯝ ꯊꯣꯛꯂꯛꯑꯦ ꯍꯥꯏꯗꯤ ꯑꯩꯅ ꯍꯥꯏꯅꯤꯡꯉꯥꯏ ꯂꯩꯔꯨꯗ꯭ꯔꯁꯨ ꯑꯗꯨꯝ ꯊꯣꯛꯂꯛꯑꯦ
ꯃꯇꯣꯝꯗ ꯃꯇꯣꯝꯗ ꯀꯣꯊꯣꯔꯛꯑꯦꯕ
ꯅ ꯐꯔꯦ ꯑꯩ ꯆꯥꯛ ꯂꯥꯛꯑꯝꯃꯦ ꯑꯗꯣ ꯆꯥꯛ ꯆꯥꯅꯤꯡꯌꯦ
ꯆꯝꯐꯨꯠꯇꯪ ꯆꯥꯔꯕꯅꯤꯅ ꯆꯥꯛꯇꯣ ꯂꯥꯝꯕ ꯇꯥꯕꯅꯦ
ꯀꯔꯤꯗꯤ ꯎꯄꯥꯏ ꯂꯩ
ꯎꯄꯥꯏ ꯂꯩꯇꯦ ꯆꯥꯔꯨꯁꯨꯣ ꯁꯥ ꯈꯔ
ꯃꯥ ꯆꯥꯛꯇꯨ ꯌꯥꯗꯦ ꯍꯥꯏꯕ ꯑꯁꯤ ꯆꯥꯛ ꯂꯥꯝꯕꯁ ꯆꯠꯅꯤꯡꯕꯗꯤ ꯐꯔꯦ ꯆꯤꯟꯒꯁꯦ ꯂꯣꯏ ꯈꯥꯕꯅꯤꯅ ꯑꯁ ꯑꯗꯨ ꯍꯥꯏꯔꯒ ꯉꯁꯥꯏꯁꯦ ꯑꯩꯈꯣꯏ ꯃꯥꯅ ꯌꯥꯗꯦ ꯀꯪ ꯆꯥꯕꯖꯥꯗꯦ ꯑꯩꯈꯣꯏ ꯃꯥꯅ ꯉꯁꯥꯏ ꯑꯩꯅ ꯍꯥꯏꯗꯣꯏ ꯁ ꯇꯨ ꯆꯥꯁꯦꯅ ꯈꯜꯂꯤꯕꯅꯦ ꯍꯥꯏ ꯑꯗꯣ ꯈꯤꯇꯪ ꯐꯔ ꯆꯥꯒꯦ ꯈꯤꯇꯪ ꯈꯤꯇꯪ ꯐꯔ ꯆꯥꯒꯦ ꯁꯥꯒꯠꯄ ꯄꯁꯦ ꯉꯔꯥꯡꯗ ꯍꯟꯕꯗ ꯍꯥꯏꯗꯤ ꯉꯔꯥꯡ ꯅꯍꯟꯕꯗ ꯉꯥꯏꯕꯅꯤꯅ ꯁꯥ ꯆꯥꯁꯤꯟꯕꯗꯣ ꯅꯨꯡꯉꯥꯏꯇꯦ
ꯎꯝ ꯎꯝ
ꯑꯣ ꯉꯁꯥꯏ ꯅꯨꯡꯊꯤꯟꯗꯣ ꯑꯩꯗꯣ ꯇꯦꯁꯀꯤ ꯀꯩꯅꯣꯗꯣ ꯄꯤꯔꯝꯃꯒꯦ ꯒ ꯑꯃꯨꯛ ꯌꯨꯝꯗ ꯍꯜꯂꯛꯄꯩ ꯃꯇꯥꯡꯗꯨꯗ ꯇꯨꯝꯃꯒ ꯂꯩꯃꯥꯟꯅ ꯍꯧꯗꯣꯔꯛꯄꯗꯨꯗ ꯑꯃ ꯅꯣꯡꯃꯪꯈꯥ ꯅꯣꯡꯃꯪꯈꯥ ꯅꯠꯇꯦ ꯂꯩ ꯄꯨꯡ ꯈꯥꯡꯗꯣ
ꯎꯝ
ꯑꯗ ꯄꯨꯡꯈꯥꯡꯒ ꯈꯣꯏꯌꯦꯒ ꯑꯁ ꯊꯠꯂꯒ ꯄꯤꯛꯊꯩꯑ ꯑꯩꯗꯤ ꯄꯨꯛꯁꯦ ꯑꯃ ꯊꯛꯑ ꯂꯣꯏꯔꯒ ꯑꯣꯟꯅꯤꯡꯉꯦꯕ ꯍꯪꯉꯕ ꯆꯤꯟꯁꯤꯗꯁꯨ ꯃꯅꯝꯗꯣ ꯕꯪ ꯑꯩꯅ ꯀꯥꯇꯣꯟꯁꯦ ꯃꯦꯟꯁꯤꯜꯂ ꯊꯛꯑꯦꯕ ꯈꯪꯉꯕ
ꯎꯝ
ꯅꯥꯇꯣꯟꯁꯤ ꯃꯟꯁꯤꯜꯂꯒ ꯊꯛꯄꯁꯤꯗ ꯑꯗꯨꯝ ꯅꯥꯇꯣꯟꯁꯦ ꯍꯪꯗ꯭ꯔꯄ ꯃꯥ ꯃꯅꯝꯁꯤꯅ ꯕꯪ ꯂꯥꯎꯔꯒ ꯍꯦꯛꯇ ꯈꯥꯕꯁꯨ ꯈꯥꯝꯅꯤꯀꯣ
ꯎꯝ
ꯍꯥꯏꯅꯤꯡꯉꯥꯏ ꯂꯩꯇꯦ ꯑꯩ
ꯍꯥꯎꯕ꯭ꯔꯥ
ꯎꯝ ꯍꯣꯏ ꯍꯥꯎꯕꯗ ꯊꯝꯃꯣꯏ ꯀꯥꯏꯒꯦ ꯇꯧꯋꯦ ꯑꯩꯒꯤ ꯊꯝꯃꯣꯏꯁꯦ ꯆꯈꯥꯏ ꯆꯤꯈꯥꯏꯔꯤꯦꯗ
ꯌꯦꯟ ꯊꯣꯡꯕꯒꯤ ꯃꯍꯥꯎꯅꯤ ꯈꯜꯂꯒ ꯊꯛꯆꯜꯂꯣ ꯌꯥꯗ꯭ꯔꯥ
ꯌꯦꯟ ꯊꯣꯡꯕꯅ ꯑꯗꯨ ꯈꯥꯎꯔꯝꯃꯗꯤ ꯑꯩ ꯌꯦꯟ ꯊꯣꯡꯕꯗꯣ ꯅꯣꯡꯃ ꯍꯟ ꯆꯥ ꯆꯂꯔ ꯋꯥꯁꯤ
ꯎ
ꯑꯥ
ꯑꯩꯈꯣꯏ ꯃꯩ ꯂꯥꯛꯇ꯭ꯔꯤꯌꯦ
ꯑꯩꯈꯣꯏ ꯂꯥꯛꯑꯦ ꯑꯩꯈꯣꯏꯅ ꯈꯔ ꯍꯥꯂꯤꯀꯣ ꯅꯣꯏꯗꯩꯗꯤ
ꯑꯩ ꯅꯣꯏꯅ ꯈꯔ ꯍꯥꯜꯂꯝꯗꯧ ꯃꯥꯜꯂꯦ ꯃꯨꯠꯄꯁꯦ
ꯍꯣꯏ ꯍꯥꯜꯂꯝꯕ ꯌꯥꯏ ꯑꯩꯈꯣꯏꯅ ꯈꯔ
ꯅꯠꯇꯦꯌꯦ ꯅꯣꯏ ꯃꯩ ꯁꯨꯡꯐꯝꯗꯤ ꯅꯣꯏ ꯑꯗꯥꯏꯗ ꯂꯩꯔꯒ ꯅꯣꯏꯅ ꯍꯥꯟꯊ꯭ꯔꯗꯤꯦ
ꯍꯣꯏ ꯆꯨꯝꯃꯦ ꯑꯗꯨꯁꯨ ꯃꯩ ꯁꯨꯡꯐꯝ
ꯑꯗꯥꯏ ꯖꯒꯥꯗꯒꯤ ꯂꯣꯏ ꯊꯥꯗꯣꯔꯛꯏ ꯉꯥꯛꯇꯅꯦ ꯑꯩꯈꯣꯏ ꯈꯔ ꯋꯥꯠꯈꯤꯅꯦ
ꯑꯩꯈꯣꯏ ꯏꯗꯤꯕꯦꯝꯃ ꯅꯪ ꯕꯣꯜ ꯐꯥꯏꯅꯦꯜ ꯅꯨꯃꯤꯠꯇ ꯈꯣꯁꯤꯗ ꯂꯥꯛꯄꯅ ꯐꯩ ꯑꯩꯈꯣꯏ
ꯅ ꯑꯗꯥ ꯑꯩ ꯀꯣꯂꯇꯗ ꯑ ꯑꯔ ꯐꯥꯏ ꯅꯕꯏ
ꯐꯔꯅꯤ ꯕꯣꯜ ꯀꯤ ꯅꯨꯃꯤꯁꯤ ꯈ ꯅꯪ ꯑꯅꯤ ꯄꯨꯁꯤꯔꯑ ꯑꯩꯈꯣꯏ ꯇꯥꯃꯣꯅ ꯏꯁ ꯅꯉ ꯅꯨꯡꯗꯤ ꯇꯜꯂꯤ ꯂꯤꯗ꯭ꯔꯤ ꯅꯧꯔꯤ ꯆꯥꯅꯤꯡꯗꯦ ꯅꯣꯏ ꯉꯥ ꯅꯉꯣꯟꯗ ꯌꯣꯟꯊꯣꯛꯀꯣ ꯑꯗꯨꯗꯨꯒ ꯑꯗꯨ ꯄꯩꯁꯥꯗ ꯅꯣꯏ ꯉꯥꯅꯨ ꯕꯤꯂꯥꯏ ꯑꯩ ꯌꯨꯝ ꯂꯩꯔ ꯆꯥꯁꯤ ꯣ
ꯑ
ꯑꯩꯈꯣꯏ ꯃꯥꯒ ꯌꯦꯀꯣ ꯕꯣꯜ ꯍꯧꯖꯤꯛ ꯀ ꯀꯗ
ꯅꯣꯏ ꯇꯥꯃꯣꯗꯨꯁꯨ ꯃꯥꯅ ꯄꯨꯊꯣꯛꯀꯦꯒ ꯍꯥꯏꯗꯦꯅꯦ
ꯍꯥꯏꯗꯦ ꯍꯥꯏꯗꯦ ꯑꯩꯈꯣꯏ ꯃꯅ
ꯌꯣꯟꯊꯣꯛꯈꯣ ꯑꯗꯨꯒ ꯂꯩꯁꯦ ꯍꯥꯏꯕ
ꯑ ꯑ ꯃ ꯃꯥꯏ ꯉꯥꯅꯨꯗꯤ ꯂꯩꯇ꯭ꯔꯕꯕꯨ ꯃꯥꯜꯂꯦꯩꯅ ꯈꯟꯕꯗ ꯃꯥꯏ ꯉꯥꯅꯨ ꯑꯩ ꯉꯥꯅꯨꯧꯕꯗꯣ ꯑꯝꯇ ꯌꯦꯡꯗꯦ ꯑꯗꯨ ꯂꯥꯛꯄꯗ ꯑꯩ ꯂꯥꯛꯄꯗꯒꯤ ꯃꯥꯏ ꯉꯥꯅꯨꯗꯤ ꯂꯩꯌꯦ ꯃꯥꯏꯗꯤ ꯂꯣꯏꯕ ꯍꯥꯏꯔꯒ ꯑꯩꯈꯣꯏ ꯁꯨ ꯃꯥꯏꯅ ꯐꯖꯅ ꯄꯩꯁꯥ ꯇꯤꯛ ꯈꯣꯠꯇꯅ ꯌꯣꯟꯕ ꯉꯅꯨ ꯅꯠꯇꯦꯗ ꯃꯥꯏꯗꯤ ꯃꯥ ꯃꯆꯤꯟꯖꯥꯛ ꯐꯖꯅ ꯊꯥ ꯈꯣ ꯇꯧꯗꯦꯕ ꯍꯥꯏꯗꯤ
ꯎꯝ
ꯑꯗꯨꯝ ꯆꯥꯕꯩ ꯈꯣꯠꯄꯤ ꯃꯥꯅ ꯆꯥꯕꯗꯨꯁꯨ ꯐꯖꯅ ꯂꯣꯏꯔꯕꯅꯦ
ꯎꯝ
ꯑꯗꯨ ꯑꯗꯨꯝ ꯍꯥꯏꯗꯤ ꯑꯗꯨꯝ ꯃꯥꯒꯤ ꯑꯗꯨꯝ ꯂꯣꯏꯔꯤꯕ ꯍꯣꯏ ꯍꯣꯏ ꯑꯗꯨꯝ ꯂꯣꯏ ꯑꯗꯨꯝ ꯂꯣꯏꯔꯤꯕ ꯍꯥꯏꯗꯅꯈꯣꯏ ꯃꯩ ꯂꯥꯛꯥꯛ ꯃꯖꯦ ꯌꯥꯗꯦ ꯃꯩ ꯂꯥꯛꯄꯁꯦ ꯍꯩꯅꯕꯤ ꯑꯣꯏꯔꯦꯀꯣ ꯃꯩ ꯂꯥꯛꯑꯦ ꯍꯥꯏꯕꯁꯦ ꯍꯩꯅꯕꯤ ꯑꯃ ꯑꯣꯏꯔꯦꯕ ꯑꯩꯈꯣꯏ ꯁꯤꯗ ꯍꯥꯏꯗꯤ
ꯑꯗꯨ ꯑꯗꯨꯅꯦ
ꯃꯩ ꯂꯥꯛꯑꯦ ꯎꯌꯦ ꯀꯩꯗꯧꯕꯗ ꯑꯗꯨꯝ ꯍꯩꯅꯈ꯭ꯔꯦ ꯍꯥꯏꯕ
ꯑꯉꯥꯡ ꯑꯣꯏꯔꯤꯉꯩꯗꯒꯤ ꯇꯧꯔꯛꯄꯩꯅꯦꯁꯦ
ꯍꯥꯏ ꯁꯤꯅꯤ ꯌꯥꯝ ꯂꯨꯔꯤꯁꯦ ꯍꯦꯕꯤꯔꯤꯁꯦ ꯁꯦꯀꯦꯟ ꯅꯦꯆꯔ ꯍꯥꯏꯗꯣ
ꯃꯥꯂꯦ ꯍꯥꯏꯗꯤ ꯑꯩꯈꯣꯏꯅꯉꯥꯡꯔꯤꯀꯥꯟꯗꯗꯤ ꯃꯩꯁꯦ ꯌꯥꯝ ꯇꯣꯏꯅꯁꯨ ꯂꯥꯛꯇꯣꯏ ꯅꯨꯃꯤꯠꯁꯨ ꯅꯥꯏꯗ꯭ꯔꯥ
ꯔꯥꯏ ꯔꯔꯥꯏ ꯅꯪꯁꯨ ꯈꯪꯕ ꯅꯤꯡꯁꯤꯡꯉꯤꯕꯗꯨꯗꯣ ꯍꯥꯏꯗꯤ ꯑꯃ ꯉꯁꯤꯅ ꯃꯩ ꯂꯥꯛꯄ ꯅꯨꯃꯤꯠ ꯍꯅ ꯃꯩꯔꯥꯛ ꯐꯠꯇꯕ ꯅꯨꯃꯤꯠꯅ ꯈꯥꯏꯗꯣꯛꯑꯝꯃꯤꯗꯅ ꯑꯗꯨꯗꯒꯤ ꯍꯟꯗꯛꯇꯤ ꯃꯩ ꯈꯔ ꯅꯨꯡꯉꯥꯏꯇ ꯗꯦ ꯅꯣꯡ ꯅꯤꯅꯤ ꯃꯨꯠꯀꯅꯤ ꯀꯥꯏꯅ ꯇꯧꯔꯝꯃꯤꯅ
ꯑꯗꯨꯅꯤ ꯍꯥꯏꯁꯦ ꯑꯗꯨ ꯃꯇꯝꯗꯒꯗꯤ ꯃꯩ ꯂꯥꯛꯄꯒꯗꯤ ꯌꯥꯝ ꯍꯔꯥꯎꯗꯅꯒ ꯇꯧꯕꯗꯣ ꯎ ꯑꯗꯨꯗꯨꯒꯤꯅꯦꯕ
ꯎꯝ ꯍꯧꯖꯤꯛꯀ ꯑꯉꯥꯡꯁꯤꯡꯁꯦ ꯑꯗꯨꯝ ꯑꯃꯨꯛꯇ ꯈꯪꯖꯕ ꯅꯠꯇ꯭ꯔꯦ
ꯍꯣꯏ ꯃꯣꯏ ꯌꯥꯝ ꯅꯨꯡꯉꯥꯏꯔꯦ ꯀꯩꯅꯣ
ꯎꯝ
ꯑꯩꯈꯣꯏ ꯃꯇꯝꯗ ꯍꯥꯏ ꯍꯥꯏꯅ ꯑꯗꯨꯝ ꯁꯤꯒꯤ ꯃꯩ ꯑꯉꯥꯟꯕꯤꯁꯤ ꯀꯔꯤꯝꯇ ꯆꯠꯅꯗ꯭ꯔꯤꯕꯅꯤꯅ ꯑꯉꯥꯡꯕꯤ ꯑꯉꯥꯡꯕꯤꯗꯣ ꯎꯔꯛꯏꯗꯅ ꯑꯗꯨꯝ
ꯑꯩ ꯈꯨꯖꯤꯟꯗꯣ ꯍꯥꯞꯄꯔꯣꯏ ꯈꯨꯖꯤꯟ ꯍꯥꯞꯄꯔꯣꯏ ꯄꯥꯎꯕꯩ ꯊꯦꯛꯀꯠꯂꯨꯔꯅꯤ ꯂꯈꯣꯖꯗꯏ ꯐꯤꯌꯕꯦꯜ ꯃꯌꯥꯝꯗ ꯑꯗꯨꯝ ꯍꯥꯞꯆꯔꯒꯦ ꯄꯩꯁꯥ ꯆꯥꯎꯅ ꯆꯥꯎꯔꯁꯨ ꯑꯗꯨ ꯇꯧꯖꯔꯁꯨ ꯑꯗꯨ
ꯎꯝ
ꯑꯩ ꯍꯥꯞꯇꯤ ꯍꯥꯞꯅꯤ ꯎꯝ
ꯍꯥꯄꯣ ꯐꯤꯦꯔꯋꯦꯜ ꯃꯌꯥꯗ
ꯔꯤꯃꯨꯚꯦꯜ ꯀꯩ ꯇꯧꯕ ꯈꯣꯠꯄꯗꯨꯗꯤ ꯄꯩꯁꯥ ꯑꯃ ꯆꯪꯉꯝꯃꯤꯗꯣꯏꯁꯨ ꯔꯤꯃꯨꯚꯦꯜ ꯇꯧꯕꯗꯨꯁꯨ
ꯇꯔꯥ
ꯅꯠꯇꯦ ꯄꯥꯔ ꯅꯠꯇꯦ ꯈꯨꯖꯤ
ꯑꯣ ꯆꯪꯉꯝꯃꯣꯏꯗ ꯀꯩꯁꯨ ꯑꯗꯨ ꯂꯧꯊꯣꯛꯄꯗꯤ
ꯈꯪꯗꯦ ꯌꯦꯡꯉ ꯂꯣꯏꯔꯦ
ꯑꯗꯨꯝ ꯍꯥꯐꯝ ꯍꯥꯐꯝꯗꯨꯗ ꯂꯧꯊꯣꯛꯀꯦꯔ
ꯍꯣꯏ
ꯍꯥꯞꯄꯒꯦ ꯅꯣꯏꯗ ꯍꯥꯞꯄꯒꯦ ꯄꯩꯁꯥꯗꯨꯣ ꯄꯤꯔꯒ ꯂꯧꯊꯣꯛꯄꯗꯤ ꯐ꯭ꯔꯤꯗ ꯂꯧꯊꯣꯛꯄꯤꯌꯣꯅ ꯍꯥꯏ ꯄꯥꯝꯗ꯭ꯔꯀꯥꯟꯗ ꯂꯥꯛꯀꯦꯅ
ꯦꯝ
ꯑꯗꯣ ꯅꯪꯅ ꯂꯧꯊꯣꯛꯇ꯭ꯔꯁꯨ ꯌꯥꯏꯌꯦ ꯀꯛꯊꯠꯄ ꯌꯥꯏꯌꯦ
ꯌꯥꯕ꯭ꯔꯥ
ꯌꯥꯏꯌꯦ
ꯍꯖꯣ ꯌꯥꯜꯂꯤꯒꯩꯅꯨ
ꯅꯪ ꯈꯨꯖꯤꯟꯁꯦ ꯑꯗꯨꯝ ꯁꯥꯡꯗꯣꯔꯛꯇꯣꯏꯅꯤ ꯀꯩꯗꯧꯔꯒꯦ ꯏꯃꯥ
ꯎꯝ ꯈꯪꯗꯕꯩꯅꯤꯅꯦ ꯀꯩꯗꯧꯔꯒꯦ ꯅꯪ ꯎꯝ ꯈꯪꯗꯥꯕꯏꯅ ꯈꯥꯡꯨꯕꯗꯔ꯭ꯔꯈ
ꯍꯣꯏ ꯕꯕꯥ ꯈꯤꯇꯪ ꯊꯣꯛꯂꯛꯄ ꯃꯇꯝ ꯇꯪꯈꯥꯏꯒ ꯌꯧꯔꯛꯑꯗꯤ ꯐꯖꯗ꯭ꯔꯦꯗꯅ
ꯎꯝ
ꯑꯗꯨꯗꯣ ꯐꯖꯗ ꯇꯥꯔꯁꯨ ꯅꯪꯅ ꯑꯗꯨꯝ ꯈꯥꯡꯉꯀꯥꯟꯗ ꯀꯛꯊꯠꯂ ꯀꯛꯊꯠꯂꯒ ꯈꯥꯡ ꯇꯥꯕ ꯅꯪꯅ ꯄꯨꯜꯂꯞ ꯂꯧꯊꯣꯛꯅꯤꯡꯗ ꯇꯥꯔꯗꯤ
ꯑꯥ
ꯑꯗꯨꯒ ꯂꯧꯊꯣꯛꯅꯤꯡꯉꯒꯅ ꯑꯗꯨꯝ ꯔꯤꯃꯨꯚ ꯇꯧꯕ ꯑꯝꯗ ꯂꯧꯊꯣꯛꯎ ꯌꯥꯔꯅꯤ ꯃꯣꯏꯒꯤ ꯀꯩꯅꯣꯗꯨ ꯈꯨꯠꯂꯥꯏꯗꯨꯣ ꯁꯤꯖꯤꯟꯅꯔꯒ
ꯏꯁ ꯑꯩꯅ ꯑꯃ ꯏꯟꯇꯔꯟ ꯇꯧꯕꯒꯤ ꯍꯥꯏꯕꯅꯦꯥ
ꯎꯝ
ꯑꯗꯣ ꯃꯣꯏꯗ ꯃꯇꯝꯁꯨ ꯌꯥꯝ ꯁꯥꯡꯉꯦ ꯈꯣꯠꯂꯦ ꯑꯩꯅ ꯑꯗꯨꯃꯥꯏꯅ ꯍꯥꯏꯕꯅꯦꯕ ꯌꯨꯝꯗꯁꯨ ꯑꯗꯨ ꯑꯗꯨꯝ ꯑꯩꯅ ꯊꯕꯛ ꯑ ꯆꯋꯥꯏꯗꯣ ꯃꯣꯏꯗ ꯍꯥꯏꯗ꯭ꯔꯦ ꯗꯤ ꯍꯥꯟꯅ ꯍꯥꯏꯗ꯭ꯔꯒꯗꯤ ꯇꯧꯅꯧꯗꯦ ꯍꯥꯏꯗꯕ ꯍꯥꯏꯗꯦꯕꯁꯨ ꯑꯩꯅ ꯑꯩꯅ ꯑꯗꯨ ꯇꯧꯒꯦ ꯈꯣꯠꯀꯦ ꯑꯩꯅ ꯊꯥꯖꯤꯜꯂꯤ ꯈꯣꯠꯆꯤꯜꯂꯤ ꯍꯥꯏꯕꯅꯦꯕ ꯑꯗꯨ
ꯎꯝ
ꯑꯣꯏꯣꯏ ꯃꯣꯏꯅ ꯄꯩꯁꯥꯅ ꯀꯌꯥꯅꯣ ꯈꯣꯠꯄꯅꯣ ꯍꯥꯡꯕꯗꯨꯗ ꯑꯩꯅ ꯃꯣꯏ ꯂꯨꯄꯥ ꯂꯤꯁꯤꯡ ꯇꯔꯥꯅꯤ ꯊꯥꯔꯒ ꯅꯤꯄꯥꯃꯨ ꯑꯃꯨꯛꯇꯪ ꯐꯪꯉꯤ ꯍꯥꯏꯌꯦ ꯀꯣꯂꯦꯟ ꯍꯥꯏꯕ
ꯑꯁ ꯑꯗꯨꯗꯤ ꯅꯪ ꯆꯞꯄ ꯩ ꯈꯣꯠꯄꯅ ꯀꯃꯥꯏꯅ ꯇꯧꯕꯣ ꯃꯣꯏꯗꯤ ꯑꯃꯨꯛ ꯑꯀꯅ ꯂꯩ ꯑꯩꯅ ꯧ ꯍꯩꯗꯅ ꯏꯐꯠꯇ ꯆꯪꯅꯤ ꯈꯣꯠꯅꯤꯁꯨ ꯂꯩꯇꯦꯗꯅ ꯑꯩ ꯍꯥꯏꯗꯤ ꯂꯦꯕꯔꯗꯣ ꯑ ꯃꯣꯏ ꯭ꯔꯥ ꯑꯗꯨ ꯀꯩꯅꯣ ꯇꯧꯈ ꯇꯧꯕ ꯆꯦꯅ ꯃꯣꯏꯅ ꯍꯥꯏ ꯌꯥꯝ ꯆꯥꯎꯕ ꯅꯠꯇꯦ ꯄꯩ ꯌꯥꯝ ꯆꯥꯎꯕ ꯑꯣꯏꯔꯤꯅꯦ ꯍꯥꯏꯗꯤ ꯑꯩꯈꯣꯏꯅ ꯑꯃꯨꯛ ꯄꯩꯁꯥꯗꯨꯒꯤ ꯌꯥꯝꯅ ꯋꯥꯕ ꯑꯣꯏꯗꯕꯩꯅꯦ ꯄꯨꯄꯤ ꯑꯗꯨꯗ ꯃꯣꯏꯅ ꯍꯥꯏꯗꯤ ꯍꯥꯏꯗꯤ ꯃꯇꯝꯗꯨꯁꯨ ꯑꯩꯅ ꯍꯥꯏꯕꯗ ꯃꯇꯝꯗꯨꯁꯨ ꯌꯥꯝ ꯁꯥꯡꯗ꯭ꯔꯣ
ꯎꯝ ꯁꯥꯡꯉꯦ
ꯃꯇꯝꯗ ꯌꯥꯝ ꯁꯥꯡꯉꯦ ꯑꯗꯣ ꯍꯥꯏꯗꯤ ꯃꯣꯏꯒꯤ
ꯅꯨꯃꯤꯠꯇꯨꯃ ꯄꯨꯔꯥ ꯍꯥꯏꯗꯤ ꯄꯨꯔꯥ ꯑꯩꯠ ꯑꯋꯥꯔꯁꯀꯨꯝꯕ ꯑꯣꯏꯕ꯭ꯔꯥ ꯃꯣꯏꯗꯣ ꯄꯨꯡ ꯅꯤꯄꯥꯟ ꯐꯥꯕ꯭ꯔꯥ
ꯎꯝ ꯑꯗꯨꯃꯥꯏꯅ ꯑꯣꯏꯗꯣꯏꯅꯤ
ꯑꯗꯣ ꯍꯥꯏꯗꯤ ꯈꯪꯗꯦ ꯃꯣꯏꯁꯦ ꯄꯨꯡꯁꯦ ꯄꯨꯔꯥ ꯌꯥꯝ ꯌꯥꯝ ꯌꯥꯝꯃꯦ
ꯀꯥꯔꯣ ꯇꯔꯦꯠꯇꯒꯤꯅ ꯑꯍꯨꯝꯐꯧ ꯍꯥꯏꯕ ꯅꯠꯇ꯭ꯔꯣ
ꯑꯥ
ꯅꯤꯄꯥꯜ ꯃꯥꯄꯜ ꯇꯔꯥ ꯇꯔꯥꯃꯥꯊꯣꯏ ꯇꯔꯥꯅꯤꯊꯣꯏ ꯑꯃ ꯑꯅꯤ ꯑꯍꯨꯝ ꯄꯨꯡꯁꯦ ꯅꯤꯄꯥꯜꯅ ꯅꯤꯄꯥꯜ
ꯑꯗꯨ ꯄꯨꯡ ꯅꯤꯄꯥꯥꯟꯨꯛ ꯑꯣꯏꯕꯅꯦꯕ ꯍꯥꯏꯗꯤ ꯑꯗꯨꯃꯥꯏꯅ ꯑꯗꯨꯝ ꯑꯋꯥꯔ
ꯎꯝ
ꯑꯗꯨꯗꯒꯤ ꯁꯥꯡ ꯍꯥꯏꯔ ꯅ ꯋꯥꯗꯣ ꯅꯣꯏꯅ ꯀꯩꯒꯨꯝꯕ ꯑꯩꯈꯣꯏꯅꯗꯪ ꯅꯣꯏꯒꯤ ꯍꯣꯁꯇꯦꯜꯒꯨꯝꯕ ꯂꯩꯔꯝꯃꯒ ꯂꯥꯏꯔꯤꯛ ꯇꯝꯕ ꯑꯣꯏꯔꯝ ꯅꯌꯦꯗꯨꯗ
ꯌꯥꯏ ꯌꯥꯏ ꯑꯗꯨ ꯑꯗꯨꯏꯅꯦ ꯃꯣꯏ ꯑꯅꯝꯕꯗ
ꯑꯗꯨꯗꯤ ꯑꯗꯨ ꯎꯝ ꯃꯥꯅꯦ ꯍꯥꯏꯁꯦ ꯑꯗꯨꯒꯨꯝꯕ ꯑꯣꯏꯔꯃꯗꯤ ꯑꯩꯈꯣꯏ ꯌꯥꯝ ꯀꯥꯏꯍꯟꯅꯤꯕ ꯑꯗꯨꯗꯤ ꯂꯝꯁꯨ ꯑꯩꯈꯣꯏꯅ ꯈꯔ ꯅꯛꯄ ꯀꯥꯡꯕꯨ ꯑꯣꯏꯔꯃꯗꯤ ꯑꯩꯈꯣꯏꯁꯦ ꯌꯥꯝ ꯀꯟꯅ ꯅꯤꯕ ꯍꯪꯉꯕ ꯑꯗꯤ ꯑꯩꯈꯣꯏꯗꯤ ꯑꯁꯤꯗꯒꯤ ꯑꯃꯨꯛ ꯑ ꯍꯣꯁꯇꯦꯜꯗ ꯑꯃꯨꯛ ꯂꯩꯔꯤꯅꯤ ꯅꯠꯇ꯭ꯔꯥ
ꯑ
ꯑꯗꯨꯗꯨꯅ ꯍꯥꯏꯗꯤꯀꯥꯟꯗꯤ ꯌꯥꯝ ꯍꯣꯁꯇꯦꯜ ꯑꯣꯏꯔꯀ ꯀꯥꯡꯕꯨꯗꯤ ꯌꯥꯝ ꯀꯥꯟꯅꯅꯤꯕ ꯑꯗꯨꯝ ꯆꯠꯊꯣꯛ ꯆꯠꯁꯤꯟꯒꯤ ꯑꯋꯥꯕ ꯍꯥꯏꯕ ꯑꯃꯁꯨ ꯂꯩꯇ꯭ꯔꯦ ꯑꯗꯣ ꯃꯣꯏꯗꯤ ꯃꯣꯏ ꯀ꯭ꯂꯥꯁ ꯇꯧꯅꯤꯡꯕ ꯑꯗꯨꯝ ꯊꯕꯛꯇꯣ ꯑꯗꯨꯝ ꯇ꯭ꯋꯦꯟꯇꯤ ꯐꯣꯔ ꯑꯋꯥꯔꯗꯤ ꯑꯗꯨꯝ ꯃꯣꯏ ꯑꯦꯠ ꯑꯋꯥꯔꯁꯨ ꯀꯩꯁꯨ ꯇꯧꯔ ꯂꯩꯔꯣꯏꯗꯅ
ꯎꯝ
ꯑꯗꯨꯗꯨꯅ ꯃꯣꯏꯒꯤꯗꯤ ꯀꯥꯟꯅꯕ ꯈꯣꯣꯏꯠꯇ
ꯅꯣꯏꯅꯦ ꯊꯕꯛꯇꯤ ꯀꯩꯁꯨ ꯇꯧꯕ ꯑꯦꯕ ꯑꯗꯣ ꯃꯐꯝ ꯆꯠꯊꯣꯛ ꯆꯠꯁꯤꯟꯗꯨꯒꯤ ꯅꯪꯒꯤ ꯋꯥꯅꯤ
ꯃꯥꯅꯦ ꯑꯗꯣ ꯃꯣꯏ ꯀꯩꯅꯣ ꯑꯩꯈꯣꯏꯒꯤ ꯍꯥꯟꯅ ꯇꯝꯃꯝꯕ ꯁꯦꯅꯤꯌꯔ ꯀꯩ ꯀꯩ ꯌꯥꯎꯏ ꯈꯣꯠꯂꯤꯒꯁꯨ ꯍꯥꯏꯕꯗꯣ ꯈꯪꯕ꯭ꯔꯥ
ꯍꯪꯗ
ꯅꯍꯥꯟ ꯅꯍꯥꯟ ꯑꯃꯃꯛ ꯀꯩꯅꯣ ꯅꯍꯥꯟ ꯑꯃ ꯀꯩꯅꯣꯅ ꯋꯥꯔꯤ ꯁꯥꯕꯗ ꯍꯥꯏꯕꯗꯣ ꯈꯣꯏꯔꯣꯝꯗꯒꯤ ꯑꯃ ꯑꯩꯅ ꯑꯩꯈꯣꯏ ꯀꯩꯅꯣꯒ ꯈꯪꯅꯩꯌꯦ ꯈꯪꯅꯩꯌꯦꯅ ꯇꯧ ꯂꯩꯔꯝꯃꯦ ꯍꯥꯏꯕ ꯅꯨꯄꯥ ꯑꯃ ꯈꯔ ꯃꯌꯥ ꯀꯪꯕꯗꯣ
ꯀꯥꯎꯈꯔꯦ
ꯑꯥꯎ ꯀꯁꯦ ꯅꯍꯥꯟ ꯑꯃꯗꯨꯅ ꯋꯥꯔꯤ ꯁ ꯁꯥꯕꯗꯗꯤ ꯅꯍꯥꯟ ꯑꯃꯗꯨꯅ ꯋꯥꯔꯤ ꯁꯥꯕꯗꯗꯤ ꯌꯥꯎꯗꯤ ꯌꯥꯎꯏꯒꯨꯝ ꯇꯧꯕꯅꯤ
ꯅꯤꯡꯖꯪꯗꯕꯩ ꯑꯣꯏꯔꯝꯃꯅꯤ ꯑꯩꯅ ꯀꯥꯎꯈꯤꯕ ꯑꯃ
ꯅꯪꯅ ꯕꯥꯕ ꯑꯣꯏꯗꯕ ꯑꯣꯏꯔꯝꯃꯅꯤ ꯌꯥꯔꯦ
ꯈꯟꯖꯜꯂꯨꯗꯕꯩꯅꯦ
ꯎꯝ
ꯆꯥꯕꯨꯗꯤ ꯑꯗꯨꯝ ꯌꯥꯎꯔꯛꯅꯤ ꯑꯗꯨꯝ ꯃꯃꯥꯡꯗ ꯇꯧꯕ ꯐꯪꯍꯧꯗꯕꯁꯨ ꯑꯗꯨꯝ ꯍꯟꯗꯛ ꯊꯥꯖꯤꯜꯂꯝꯅꯦꯕ
ꯎꯝ
ꯑꯗꯣ ꯅꯪꯗꯤ ꯅꯪꯕꯨꯗꯤ ꯑꯦꯁ ꯁꯤ ꯑꯣꯏꯕꯅꯤꯅ ꯑꯗꯨꯝ ꯈꯜꯂꯛꯄꯩ ꯆꯥꯟꯁꯨ ꯋꯥꯡꯉꯤꯅ
ꯎꯝ
ꯑꯗꯨꯒ ꯅꯪꯒꯤꯅ ꯑꯃꯨꯛ ꯆꯠꯊꯣꯛ ꯆꯠꯁꯤꯟꯗꯨꯒꯤ ꯋꯥꯅꯦꯕ
ꯑꯩꯅꯪ ꯀꯜꯆꯔ ꯊꯧꯕ ꯑꯣꯏꯔꯝꯃꯒꯗꯤ ꯌꯥꯝ ꯀꯥꯟꯅꯕ
ꯎꯝ ꯑꯁꯥꯏ ꯀꯩꯅꯣꯗ ꯃꯦꯟ ꯔꯣꯇ ꯑꯗꯨꯝ ꯂꯩ ꯇꯥꯔꯁꯨ ꯑꯗꯨꯝ ꯌꯥꯕ
ꯌꯥꯏ ꯌꯥꯏ ꯅꯣꯏꯅ ꯃꯅꯨꯡ ꯆꯪꯉꯦ ꯍꯥꯏꯕ ꯅꯣꯏꯗꯣ
ꯎꯝ ꯃꯅꯨꯡ ꯌꯥꯝ ꯆꯪꯉꯦ ꯑꯗꯨꯗꯤ ꯌꯥꯔꯣꯏꯅꯦ
ꯑꯗꯨꯅ ꯑꯩ ꯋꯥꯅꯤ ꯀꯥꯏ ꯑꯁꫭꯝꯗꯩꯁꯨꯨꯛ ꯈꯣꯡꯇꯣꯛ ꯁꯣꯝꯗꯩꯁꯨ ꯑꯃꯨꯛ ꯈꯣꯡ ꯆꯪ ꯁꯤꯔꯅꯤ ꯑꯩ ꯑꯩ ꯏꯌꯥꯡ ꯀꯪ ꯍꯣꯏ ꯌꯥ ꯏꯟꯇꯔꯟ ꯄꯨꯕ ꯂꯥꯛꯏꯅꯦ ꯍꯦꯛ ꯏꯌꯥꯡ ꯀꯪꯕꯅ ꯍꯥꯟꯈ꯭ꯔꯅꯤ
ꯑꯗꯣ ꯑꯃꯔꯣꯝꯗꯗꯤ ꯀꯥꯟꯅꯩꯍꯦ ꯐꯤꯒꯔ ꯇꯥꯗꯣꯏꯅꯦ
ꯑꯗꯨꯅꯦ ꯍꯥꯏꯔꯤꯁꯦ ꯑꯩ ꯏꯌꯥꯡ ꯀꯪꯕꯅ ꯍꯥꯟꯅꯤ ꯍꯥꯏꯁꯦ ꯅꯣꯡꯃꯒꯤ ꯂꯤꯁꯤꯡ ꯀꯨꯟꯃꯨꯛ ꯆꯠꯂꯛꯀꯅꯦꯕ ꯏꯁꯇꯦꯞ
ꯎꯝ
ꯑꯃꯃꯣ ꯍꯏꯔꯦꯎꯅꯤ
ꯑꯗꯨꯗꯤ ꯅꯤꯌꯥꯡ ꯀꯪꯕ ꯐꯠꯇ꯭ꯔꯥ ꯐꯤꯒꯔꯁꯨ ꯇꯥꯕ ꯄꯩꯁꯥꯁꯨ ꯐꯪꯕ
ꯎꯝ ꯐꯩ ꯌꯥꯝ ꯐꯅꯤ
ꯑꯗꯨꯅꯪ ꯄꯣꯞ ꯇꯥꯅꯤ ꯑꯗꯨ ꯂꯣꯏꯕꯒ
ꯑꯩ ꯍꯜꯂꯛꯄ ꯑꯃꯨꯛꯅꯥꯕ ꯈꯪꯕ꯭ꯔꯥ ꯑꯃꯨꯛ ꯅꯥꯕꯗ ꯂꯣꯏ ꯂꯣꯏꯕꯗ ꯈꯪꯕꯔꯥ ꯈꯔ